ꯉꯁꯤꯅꯦꯒꯤ ꯅꯦꯠꯋꯥꯥꯛꯒ ꯌꯥꯝ ꯅꯨꯡꯉꯥꯏꯇꯦꯅꯦ꯫
ꯑꯗꯨꯅꯦ꯫ ꯁꯤꯒꯤ ꯀꯣꯜꯒ ꯍꯥꯏꯗꯤ ꯑꯝꯇ ꯇꯧꯗ꯭ꯔꯤ꯫
ꯎꯝ ꯅꯦꯠꯋꯥꯛ ꯅꯨꯡꯉꯥꯏꯇꯕꯗꯨꯅꯅꯦꯕ꯫
ꯃꯥꯅꯦ꯫
ꯎꯝ꯫
ꯅꯪ ꯀꯩꯀꯩꯒꯦ ꯎꯝ꯫
ꯏꯁꯩꯗꯣ ꯑꯗꯨ ꯑ꯭ꯔꯊꯗꯣ ꯅꯣꯏ ꯃꯩꯇꯩꯂꯣꯟꯗ ꯑꯗꯨꯝ ꯁꯛꯄ꯭ꯔꯥ ꯅꯠꯇ꯭ꯔꯒ ꯅꯣꯏ ꯃꯔꯣꯟꯗ ꯁꯛꯄꯣꯔ꯫
ꯑꯩꯈꯣꯏ ꯃꯔꯣꯟꯗ ꯁꯛꯑꯦꯕꯀꯣ꯫ ꯁꯛꯄꯗꯤ ꯑꯗꯨꯗꯨꯒ ꯃꯣꯏ ꯑꯗꯨꯝ ꯃꯩꯇꯩꯁꯤꯡꯅ꯫ ꯑꯗꯨꯝ ꯃꯣꯏ ꯁꯦꯟ ꯀꯩꯅꯣ ꯇꯧꯔꯤ ꯃꯤꯁꯤꯡꯗꯨꯅ꯫ ꯀꯩ ꯍꯥꯏꯅꯣ ꯍꯟꯗꯣꯛꯄꯤꯔꯛꯑꯣꯒ ꯍꯥꯏꯔꯗꯤ ꯑꯩꯈꯣꯏꯗ ꯑꯗꯨꯝ ꯍꯟꯗꯣꯛꯄꯤꯔꯒ ꯁꯛꯄꯤꯌꯦꯕ꯫
ꯎꯝ꯫
ꯑꯁꯦꯡꯕꯗꯤꯅꯠꯇꯦ꯫
ꯎꯝ ꯀꯩ ꯍꯥꯏꯅꯣꯗꯣ ꯑꯁꯦꯡꯕꯗꯤ ꯃꯤ ꯃꯃꯤꯡꯒ ꯄꯜꯂꯒ ꯁꯛꯇ ꯍꯥꯏꯅꯦ ꯑꯃ ꯑꯃ꯫ ꯃꯀꯣꯛ ꯆꯤꯡꯕ ꯑꯃꯅ ꯍꯥꯏꯔꯅꯤ ꯑꯗꯨꯒ ꯃꯀꯣꯛ ꯆꯤꯡꯕ ꯑꯃꯅ꯫ ꯃꯥꯅꯅꯦ ꯍꯥꯏꯔꯝꯒꯗ꯫ ꯑꯍꯣ꯫
ꯍꯣꯏ ꯊꯃꯦ꯫ ꯍꯥꯏꯗꯤ ꯑꯩꯈꯣꯏꯅ ꯍꯥꯏꯁꯦ ꯂꯧꯊꯣꯔꯛꯑꯣ ꯄꯤꯊꯣꯔꯛꯑꯣ꯫ ꯍꯥꯏꯗꯤ꯫ ꯑꯗꯨꯒ ꯄꯤꯊꯣꯔꯛꯑꯀꯥꯟꯗ ꯌꯥꯝꯃꯟꯗꯦ ꯑꯃꯨꯛ ꯍꯥꯞꯊꯔꯛꯈꯣ ꯑꯗꯨꯃꯥꯏꯒ ꯍꯥꯏꯗꯣꯏꯅꯦꯕ꯫
ꯎꯝ꯫
ꯑꯗꯨꯒ ꯍꯥꯏꯗꯤ ꯑꯩꯈꯣꯏꯗꯣ ꯍꯔꯥꯎ ꯍꯔꯥꯎ ꯂꯥꯛꯄꯅꯦ ꯀꯨꯝꯍꯩꯒꯤ꯫ ꯑꯗꯨꯗ ꯍꯔꯥꯎ ꯍꯔꯥꯎꯅ ꯄꯤꯊꯣꯛꯄꯤꯔꯛꯑꯣ ꯍꯥꯏꯗꯤ꯫ ꯏꯆꯦ ꯗꯗꯥ ꯑꯪꯀꯜ ꯀꯔꯤ ꯀꯔꯥ ꯑꯗꯨꯒꯨꯝꯕꯗꯣ ꯈꯔ ꯍꯥꯏꯔꯦꯀꯣ꯫
ꯎꯝ꯫
ꯑꯗꯨꯒ ꯎꯝ꯫ ꯑꯗꯨꯝ ꯄꯤꯕ ꯂꯣꯏꯔ ꯑꯗꯨꯝ ꯍꯥꯞꯄꯤꯔꯛꯑꯣ ꯍꯥꯞꯄꯤꯔꯛꯑꯣꯅ ꯑꯗꯨꯝ ꯍꯥꯏꯗꯣꯏꯅꯦꯕ꯫ ꯑꯗꯣ ꯃꯣꯏꯅ ꯂꯣꯏꯔ ꯂꯣꯏ ꯍꯥꯏꯗꯤ꯫ ꯄꯤꯔꯛꯇ꯭ꯔꯀꯥꯟꯗꯗꯤ ꯑꯩꯈꯣꯏꯅ ꯀꯩꯅꯣ ꯕꯣꯔ ꯄꯤꯕꯤꯔꯝꯕꯅꯦꯕ ꯑꯗꯨꯗꯣ꯫
ꯎꯝ꯫
ꯍꯥꯏꯕꯁꯨ ꯭ꯂꯤꯁꯤꯡ꯫
ꯎꯝ꯫
ꯍꯣꯏ ꯃꯤ ꯑꯃꯅ ꯂꯨꯄꯥ ꯂꯤꯁꯤꯡ ꯑꯃ ꯄꯤꯔꯦ ꯍꯥꯏꯁꯦꯕꯀꯣ꯫
ꯑꯝ
ꯑꯗꯨꯗꯨꯒ ꯑꯩꯈꯣꯏꯅ ꯉꯁꯤ ꯍꯥꯏꯗꯤ ꯀꯨꯝꯍꯩꯗ ꯂꯥꯛꯄꯤꯕꯒꯤꯗꯃꯛ ꯌꯥꯝ ꯊꯥꯒꯠꯆꯔꯤ ꯑꯗꯨꯒ ꯀꯀꯥꯁꯨ ꯍꯥꯏꯗꯤ ꯑꯩꯈꯣꯏ ꯂꯩꯁꯥꯕꯤꯒꯤꯗꯃꯛꯇ ꯂꯤꯁꯤꯡ ꯑꯃꯗꯣ ꯑꯗꯨꯝ ꯂꯥꯛ ꯑꯃꯒꯨꯝꯕꯒ ꯍꯥꯏꯖꯜꯂꯦꯕꯀꯣ ꯍ ꯍꯥꯎ ꯅꯕꯗꯣ ꯑꯗꯨ ꯀꯩꯅꯣ ꯊꯥꯒꯠꯆꯔꯤ ꯃꯥ ꯁꯨ ꯅꯤꯡꯕ ꯊꯨꯡꯉꯣ ꯍꯥꯏꯗꯤ ꯅꯨꯄꯤ ꯐꯪꯗꯕ꯫ ꯄꯥꯈꯪꯒꯨꯝꯕꯗꯣ ꯅꯨꯄꯤ ꯑꯐꯕ꯫ ꯐꯪꯉꯣꯒ ꯍꯥꯏꯌꯦ ꯄꯩꯁꯥ ꯄꯥꯏꯔꯣ ꯑꯗꯒꯤ꯫ ꯑꯗꯨꯝ ꯎꯝ ꯅꯆꯥꯁꯤꯡꯒꯨꯝꯕꯗꯣ ꯌꯥꯝ ꯐꯔꯣ ꯑꯗꯨꯃꯥꯏꯅ ꯍꯥꯏꯕꯤꯌꯦꯕ꯫
ꯎꯝ꯫
ꯑꯗꯨꯒ ꯑꯗꯨꯝ ꯂꯣꯏꯔꯦ꯫
ꯑꯗꯣ ꯅꯣꯏꯒꯤꯗꯃꯛ ꯆꯔꯆ ꯀꯥꯞꯄ ꯂꯩꯇ꯭ꯔꯕꯅꯤꯅ ꯁꯟꯗꯦ ꯈꯨꯗꯤꯡ ꯂꯥꯏ ꯈꯨꯣꯏꯔꯕꯒꯨꯝꯕ ꯂꯩꯇꯕ꯭ꯔꯥ꯫
ꯂꯩꯌꯦ ꯑꯩꯈꯣꯏꯁꯨ ꯂꯩꯌꯦ
ꯑꯣꯀꯦ ꯑꯗꯨꯅ ꯀꯥꯏꯗ ꯈꯔꯝꯃꯦ
ꯑꯗꯨꯝ ꯂꯩꯀꯥꯏ ꯈꯨꯗꯤꯡꯒꯤ ꯂꯩꯕꯅꯦ
ꯎ ꯒꯦꯗꯔꯤꯡ ꯑꯣꯏ ꯄꯣꯏꯟꯀꯨꯝꯕ ꯑꯣꯏꯅ ꯑꯃ
ꯑꯗꯨꯝ ꯄ꯭ꯂꯦꯁ ꯑꯣꯐ ꯋꯔꯁꯤꯞ ꯑꯃ ꯐꯖꯅ ꯂꯩꯕꯅꯦ ꯑꯌꯥꯝꯕ
ꯆꯔꯁꯃꯛꯇꯤ ꯅꯠꯇꯕꯤꯗ
ꯆꯥꯖꯁ ꯅꯥꯛꯇ
ꯎꯝ ꯑꯗꯨꯒ ꯑꯗꯨꯗ ꯈꯣꯏꯔꯝꯕꯩ ꯗꯦ ꯗꯦꯗꯤ ꯀꯩ ꯑꯣꯏꯒ
ꯗꯦꯁꯦ ꯄꯨꯔꯅꯤꯃꯥꯗꯅꯦꯕ ꯑꯁꯦꯡꯕꯗꯤ ꯐꯨꯜ ꯃꯨꯟꯗ
ꯎꯝ
ꯑꯗꯣ ꯍꯧꯖꯤꯛꯀꯥꯟꯗꯤ ꯀꯩꯅꯣ ꯇꯧꯗꯕꯅꯤꯅ ꯑꯩꯈꯣꯏꯁꯨ ꯁꯟꯗꯦꯒ ꯐꯨꯜ ꯃꯨꯟꯒꯁꯤꯗꯤ ꯑꯗꯨꯝ ꯈꯔꯗ
ꯎꯝ ꯑꯗꯨꯗ ꯂꯥꯏꯔꯤ ꯈꯣꯏꯔꯝꯕ ꯅꯠꯇꯕ ꯑꯗꯨꯝ ꯗꯤꯁꯀꯁꯟꯒꯁꯨ ꯇꯧꯅꯕ꯭ꯔꯥ ꯑꯗꯨꯝ ꯃꯌꯥꯝ ꯄꯨꯜꯂꯝꯕꯅꯤꯅ
ꯑꯗꯨꯗꯗꯤ ꯇꯧꯗꯦ ꯍꯥꯏꯗꯤ ꯂꯥꯏ ꯐꯝꯅꯤꯅ ꯂꯥꯏꯐꯝ ꯑꯣꯏꯅ ꯑꯗꯨꯝ ꯊꯝꯃꯦꯕꯀꯣ
ꯑꯣꯀꯦ ꯈ꯭ꯔꯤꯁꯇꯦꯟꯒꯤꯗꯅ ꯑꯗꯨꯝ ꯗꯤꯁꯀꯁꯟ ꯇꯧꯕꯒꯨꯝꯕꯁꯨ ꯑꯗꯨꯝ ꯇꯧꯋꯤꯗꯅ ꯍꯥꯏꯗꯤ ꯃꯌꯥꯝꯒꯤ
ꯎꯝ
ꯀꯩꯅꯣ ꯍꯥꯏꯗꯤ ꯃꯣꯏꯒꯤ ꯂꯝꯗꯨꯒꯤ ꯆꯥꯎꯈꯠ ꯊꯧꯔꯥꯡꯒꯤꯕꯨ ꯑꯣꯏꯔꯣ ꯑꯅꯧꯕ ꯏꯁꯇꯦꯠꯄꯕꯨ ꯑꯣꯏꯔꯣ
ꯑꯣ ꯍꯣꯏ ꯇꯧꯔꯝꯕ ꯌꯥꯏ ꯑꯩꯈꯣꯏꯒꯤꯗꯅ ꯑꯃꯨꯛ ꯇꯧꯗꯦ
ꯎꯝ ꯍꯣꯏ ꯑꯩꯈꯣꯏꯁꯨ ꯂꯥꯏ ꯈꯣꯏꯔꯝꯕ ꯍꯥꯏꯗꯤ ꯂꯥꯏ ꯈꯇꯪ ꯈꯣꯏꯔꯝꯃꯤꯗꯅ
ꯍꯣꯏ ꯍꯣꯏ
ꯎꯝ
ꯑꯗꯨꯒ ꯀꯩꯅꯣꯕꯨꯗꯤ ꯇꯧꯋꯦ ꯑꯩꯈꯣꯏꯅ ꯐꯦꯂꯤꯁꯤꯇꯦꯁꯟꯒꯨꯝꯕ ꯑ ꯇꯦꯟ ꯇꯨꯋꯦꯜꯐ ꯀꯨꯝꯕ ꯇꯧꯕ ꯑꯉꯥꯡꯁꯤꯡꯗ ꯍꯥꯏꯗꯤ ꯂꯥꯏꯒꯤ ꯗꯣꯅꯦꯁꯟ ꯂꯥꯛꯄꯈꯩꯗꯣ
ꯎꯝ
ꯑꯗꯨ ꯑꯗꯨꯒꯤ ꯄꯩꯁꯥꯅꯒ ꯇꯧꯔꯗꯤꯥꯏ ꯂꯥꯏꯁꯪꯗ ꯇꯧꯕ ꯌꯥꯎꯋꯦꯕ
ꯎꯝ
ꯆꯤꯡꯃꯩꯔꯣꯡꯗꯁꯨ ꯌꯥꯝ ꯆꯥꯎꯅ ꯂꯩꯕꯅꯦ ꯑꯗꯨꯒꯤ ꯂꯥꯏꯁꯪꯗꯣꯀꯣ
ꯑꯦꯝꯕꯤ ꯁꯤ
ꯃꯦ ꯑꯦ ꯕꯤ ꯁꯤ ꯏꯗꯤ ꯃ ꯆꯥꯁꯅꯤꯗꯅ
ꯑꯣ
ꯆꯤꯡꯃꯩꯔꯣꯡꯝꯒꯤ ꯑꯁꯣꯝ ꯕꯤꯁꯥꯜꯂꯣꯡꯝꯒꯤ ꯆꯤꯡ ꯃꯆꯥ ꯑꯃ ꯂꯩꯕ ꯑꯗꯨꯔꯣꯝꯗ ꯂꯩꯕ
ꯑꯣꯈꯦ ꯑꯣꯈꯦ ꯑꯣꯈꯦ ꯎꯝ ꯀꯔꯤ ꯈꯨꯨꯟ ꯑꯕ ꯑꯗꯥꯏꯗ ꯂꯩꯕꯗꯣ
ꯍꯣꯏ ꯆꯤꯡꯃꯩꯔꯣꯡ ꯀꯕꯨꯢ ꯈꯨꯜꯗꯣ
ꯎꯝ
ꯑꯗꯨ ꯅꯣꯏꯅ ꯁꯨꯝ ꯏꯟꯇꯔꯦꯁꯇꯦꯠ ꯑꯣꯏꯔꯗꯤꯀꯣ ꯁꯟꯗꯦꯗ ꯑꯗꯨꯝ ꯆꯠꯂꯣ
ꯎꯝ
ꯌꯥꯕꯅꯦ ꯑꯗꯨꯝ ꯑꯦꯕꯔꯤ ꯋꯥꯟ ꯏꯁ ꯋꯦꯜꯀꯝ
ꯎꯝ
ꯇ ꯍꯥꯏ
ꯅꯣꯏꯒꯤꯗꯁꯨ ꯂꯩꯕ꯭ꯔꯥ
ꯑ ꯑꯩꯈꯣꯏꯒꯤ ꯂꯝꯗꯁꯨ ꯂꯩ
ꯎꯝ ꯅꯣꯏꯁꯦ ꯎ ꯂꯩꯀꯥꯏ ꯀꯌꯥꯝ ꯄꯨꯜꯂꯦ ꯀꯌꯥꯝ ꯆꯥꯎꯒꯦꯕ
ꯍꯣꯏꯗꯤ ꯌꯥꯝ ꯆꯥꯎꯋꯦ
ꯎꯝ ꯑꯦꯂ ꯃꯃ ꯑꯣꯟꯅ ꯄꯨꯂꯕꯔꯗꯣꯃ ꯂꯩꯦ ꯅꯣꯣꯏꯦ
ꯑꯥ ꯂꯝ ꯑꯃ ꯑꯣꯏꯅ ꯄꯨꯂꯞ ꯍꯥꯏꯗꯤ ꯑꯩꯈꯣꯏꯒꯤ ꯑꯗꯨꯝ ꯂꯝꯁꯤꯒꯤ ꯑꯈꯣꯏꯒꯤ ꯍꯥꯎꯁ ꯍꯣꯜꯁꯤꯡꯗꯣ ꯌꯨꯝꯗꯣ ꯑꯗꯨꯝ ꯆꯅꯤ ꯍꯦꯜꯂꯦꯕ ꯑꯈꯣꯏꯗꯣ ꯆꯥ ꯑꯗꯨꯝ ꯌꯥꯝꯃꯦꯕ ꯃꯤꯗꯤ
ꯎꯝ
ꯔꯥꯒꯥꯢꯂꯣꯡꯗꯣ ꯑꯗꯨ ꯑꯗꯨꯃꯥꯏꯅ ꯆꯥꯎ ꯑꯗꯨꯃꯥꯏꯅ ꯑꯣꯏꯕꯅꯦ
ꯎꯝ
ꯀꯩꯅꯣꯗꯣ
ꯅꯣꯏ ꯉꯁꯥꯏ ꯄꯩꯁꯥ ꯅꯤꯕꯒꯨꯝꯕ ꯆꯠꯄꯗꯗꯨꯗ ꯅꯣꯏ ꯈꯨꯟ ꯃꯁꯦꯟꯗꯤ ꯆꯠꯅꯗ꯭ꯔꯥ ꯍꯥꯏꯗꯤ ꯅꯣꯏ ꯈꯨꯟꯗꯒꯤ ꯔꯥ꯫ ꯒꯥꯏꯂꯣꯡꯗꯒꯨꯝꯕ ꯑꯗꯨꯃꯥꯏꯅ
ꯑꯗꯨꯒꯨꯝꯕꯗꯨꯗꯤ ꯄꯥꯛ ꯆꯠꯅꯗꯦ ꯑꯗꯨꯒꯨꯝꯕ ꯆꯠꯄꯅꯅꯦ ꯑꯩꯈꯣꯏꯒꯤ ꯍꯧꯖꯤꯛꯀꯤ ꯂꯥꯏꯁꯪꯒꯨꯝꯕ
ꯎꯝ
ꯍꯥꯏꯗꯤ ꯂꯝ ꯈꯨꯗꯤꯡꯃꯛꯁꯦ ꯂꯥꯏꯁꯪ- ꯍꯥꯏꯗꯤ ꯄꯩꯁꯥ ꯍꯥꯏꯗꯤ ꯁꯥꯕ ꯉꯝꯗꯕꯒꯤ- ꯍꯥꯏꯗꯤ ꯊꯥꯏꯅꯒꯤ ꯃꯑꯣꯡꯗ ꯃꯆꯥ ꯑꯃꯇꯪ ꯇꯧꯔꯑꯒ- ꯁꯥ ꯉꯝꯗꯕꯒꯤ ꯆꯥꯎꯗꯕꯒꯨꯝꯕ ꯂꯩꯕꯗꯣ ꯑꯃꯨꯛ ꯍꯟꯅ ꯁꯦꯝ ꯁꯦꯝꯕꯒꯨꯝꯕꯗꯣ꯫ ꯑꯗꯨꯒꯨꯝꯕ ꯀꯥꯟꯗꯗꯤ ꯑꯈꯣꯏꯁꯦ ꯗꯣꯅꯦꯁꯟ ꯆꯠꯂꯦꯕ꯫
ꯎꯝ꯫
ꯆꯠꯅꯩ ꯑꯗꯨꯒꯨꯝꯕꯗꯗꯤ꯫
ꯎꯝ ꯑꯗꯨꯕꯨ ꯁꯨꯝ ꯄꯥꯔꯇꯤꯁꯤꯄꯦꯠ ꯇꯧꯕ ꯂꯥꯛꯄꯗꯒꯗꯤ ꯍꯥꯏꯗꯤ ꯄꯥꯔꯇꯤꯁꯤꯄꯦꯠ ꯍꯥꯏꯗꯤ ꯁꯨꯝ ꯅꯣꯏꯒꯤ ꯐꯦꯁ ꯇ꯭ꯔꯤꯕꯜꯗꯨ ꯌꯦꯡꯅꯤꯡꯉꯦ ꯀꯩꯇꯧꯔ ꯂꯥꯛꯄꯗꯤ ꯑꯗꯨꯝ ꯂꯥꯛꯄ ꯌꯥꯕ꯭ꯔꯥ ꯃꯤ ꯑꯃꯍꯦꯛꯇ꯫
ꯌꯥꯏꯗ꯫
ꯎꯝ ꯍꯨꯝ ꯑꯩ ꯁꯥꯔꯗꯤ ꯅꯣꯏ ꯗ꯭ꯔꯦꯁ ꯁꯦꯠꯀꯦꯀꯣ꯫
ꯂꯥꯛꯑꯣ ꯍꯣꯏ꯫
ꯑꯩ ꯑꯃꯨꯛꯇꯪꯕꯨꯗꯤ ꯁꯦꯠꯈ꯭ꯔꯦ ꯁꯤꯗ ꯀꯩꯅꯣ ꯇꯧꯕꯒꯤ ꯎꯝ ꯀꯣꯑꯣꯗꯤꯅꯦꯇꯔ ꯑꯣꯏꯕ ꯀꯥꯟꯗ ꯑꯍꯥꯟꯕꯗꯅ ꯇꯥꯡꯈꯨꯜꯒꯤ ꯁꯦꯠꯂꯦ ꯎꯝ ꯈꯥꯢ ꯏꯍꯥꯟ ꯍꯥꯟꯕꯗ ꯊꯣꯏꯕꯤꯒꯤ ꯁꯦꯠꯂꯒ ꯐꯦꯁꯟ ꯁꯣ ꯊꯣꯛꯑꯦ ꯃꯊꯪ ꯀꯣꯗꯤꯅꯦ ꯗ ꯑꯣꯏꯕꯗꯅ ꯇꯥꯡꯈꯨꯜꯒꯤ ꯁꯦꯠꯂꯦ ꯎꯝꯗꯩꯗꯤ ꯊꯪꯒꯤꯗꯅ ꯀꯩꯅꯣ ꯁꯦꯠꯂꯦ꯫
ꯎꯍꯝ ꯑꯥ ꯀꯩꯅꯣ ꯀꯕꯨꯏꯒꯤ
ꯎꯝ ꯐꯖꯤ ꯀꯦ ꯐꯖꯕ ꯐꯖꯕꯁꯨ ꯌꯥꯝ ꯊꯣꯛꯑꯦ
ꯎꯝ ꯑꯩ ꯃꯗꯤꯡꯒꯤ ꯑꯃꯨꯛ ꯊꯤꯔꯤꯅꯤ
ꯍꯂ ꯑꯩ ꯃꯈꯜ ꯃꯈꯜ ꯁꯦꯠꯀꯗꯕꯅꯦ ꯎꯝ ꯑꯩꯁꯨ ꯑꯗꯨꯃꯥꯏꯅ ꯇꯧꯋꯦ ꯍꯥꯏꯗꯤ ꯎꯝ ꯌꯥ ꯐꯖꯦ ꯃꯩꯇꯩꯒꯤꯁꯨ ꯐꯖꯩ ꯑꯩꯗꯤ ꯃꯩꯇꯩꯒꯤ ꯑꯃ ꯐꯤꯗꯣ
ꯎꯝ꯫
ꯐꯤꯗꯨꯗꯤ ꯌꯥꯝ ꯉꯥꯎꯖꯩꯌꯦ ꯅꯣꯏꯒꯤꯗꯣ꯫ ꯍꯧꯖꯤꯛꯀꯥꯟ ꯑꯗꯨꯝ ꯂꯨꯍꯣꯡꯕꯗꯒ ꯆꯠꯄꯗꯣ ꯎꯝ ꯍꯥꯞꯄꯗꯣ꯫
ꯎꯝ ꯍꯣꯏ ꯍꯣꯏ ꯍꯣꯏ꯫
ꯑꯗꯨ ꯌꯥꯝ ꯐꯖꯩꯌꯦꯕ꯫
ꯎꯝ
ꯃꯆꯨ ꯃꯆꯨꯒ ꯇꯥꯒ
ꯅꯣꯏ ꯂꯥꯏ ꯍꯔꯥꯎꯕꯒ ꯑꯝꯇ ꯌꯥꯎꯔꯝꯈꯤꯗꯣꯏꯅꯦ
ꯍꯣꯏ ꯌꯥꯎꯗ꯭ꯔꯔꯤ
ꯑꯩꯁꯨ ꯌꯥꯎꯗ꯭ꯔꯤ
ꯏꯁ ꯅ ꯃ ꯀꯩꯒ ꯑꯣꯗ
ꯍꯔꯕ ꯑꯃꯨꯛꯔ ꯐꯣꯟꯗ ꯎꯕꯗ ꯌꯥꯎꯗ ꯂꯥꯏꯗꯅ ꯎꯕꯋ ꯎꯗ꯭ꯔ
ꯑꯗꯨꯣ ꯀꯩꯅꯣ ꯂꯥꯏ ꯍꯔꯥꯎꯕꯁꯦ ꯔꯨꯜꯁ ꯌꯥꯝ ꯂꯩꯗꯥꯏꯅꯦ
ꯈꯪꯗꯦ ꯑꯩꯗꯤ ꯌꯥꯎꯗ꯭ꯔꯕꯅꯤꯅ ꯂꯩꯗ ꯌꯥꯝ ꯍꯥꯏꯕꯅꯤ
ꯑꯩ ꯑꯃ ꯂꯥꯏ ꯍꯔꯥꯎꯕꯩꯗꯤ ꯖꯤꯔꯣ ꯅꯣꯂꯦꯖꯁꯨ ꯈꯪꯉꯦ ꯈꯪꯗ꯭ꯔꯦ
ꯑꯝꯇ ꯆꯠꯂꯣ
ꯃꯤꯅ ꯌꯥꯝ ꯐꯖꯗ꯭ꯔꯦ ꯑꯩꯌꯣ
ꯑꯣ
ꯑꯝꯇ ꯆꯠꯄ ꯇꯥꯔꯦ
ꯑꯗꯨꯗꯁꯨ ꯖꯒꯣꯏ ꯀꯌꯥꯝ ꯁꯥꯟꯅꯗꯥꯏꯅꯦ
ꯍꯣꯏ ꯀꯩꯅꯣ ꯇꯧꯕꯅꯦꯕ ꯎꯝ ꯃꯣꯏꯒꯤ ꯃꯥꯏꯕꯤ ꯏꯃꯥ ꯃꯥꯏꯕꯤꯅ ꯁꯥꯔꯒ ꯃꯇꯨꯡꯗ ꯍꯜꯂꯒ ꯁꯥꯕꯗꯨꯃ ꯂꯩꯔꯗꯅ ꯑꯗꯩꯗꯤ ꯄꯔꯐꯣꯔꯃꯦꯟꯁ ꯄꯤꯕꯅ ꯑꯃꯨꯛ ꯂꯩꯔꯦꯗꯅ ꯇꯣꯉꯥꯟ ꯇꯣꯉꯥꯟ ꯑꯗ ꯑꯩꯅꯒ ꯌꯥꯎꯅꯤꯡꯉꯤꯁꯦ ꯑꯃ ꯏꯃꯥꯕꯥꯏ ꯃꯇꯨꯡ ꯑꯗꯨꯅꯤ ꯁꯥꯕ ꯌꯥꯏꯑꯕ ꯃꯣꯏ ꯗ꯭ꯔꯦꯁꯇꯨ ꯁꯦꯠꯂꯒ
ꯎ ꯍꯣꯏ ꯍꯣꯏ ꯐꯖꯕ ꯌꯥꯎꯋꯦ ꯑꯗꯨꯗ ꯑꯃ ꯋꯥꯏ ꯍꯥꯞꯄꯗꯣ ꯅꯠꯇ꯭ꯔꯣ
ꯍꯣꯏ ꯋꯥꯏꯗ ꯍꯥꯞꯄꯗꯣ
ꯑꯥ
ꯑꯗꯩꯗꯤ ꯑꯇꯣꯞꯄꯒꯩꯗꯨꯅ ꯈꯝꯕ ꯊꯣꯏꯕꯤ ꯖꯒꯣꯏ ꯁꯥꯕ ꯀꯕꯨꯏ ꯖꯒꯣꯏ ꯁꯥꯕ ꯀꯥꯏꯇꯧꯋꯤꯗꯣ ꯑꯗꯨꯗꯨꯅ ꯑꯃꯨꯛ ꯄꯔꯐꯣꯃꯦꯟꯁ ꯀꯨꯝꯕꯅꯦꯕ ꯂꯥꯏꯗ ꯀꯠꯂꯤꯅꯦꯕ ꯎꯝ ꯗꯥꯟꯁꯇꯣ ꯑ ꯑꯗꯨꯅ ꯑꯃꯨꯛ ꯃꯈꯜ ꯑꯃ ꯑꯣꯏꯔꯦꯗꯅ ꯑꯗꯩ ꯉꯁꯥꯏ ꯒ꯭ꯔꯨꯞ ꯀꯤ ꯁꯥꯕꯗꯨꯅ ꯑꯃꯨꯛ ꯑꯗꯨꯅ ꯍꯧꯗꯣꯛꯄ ꯑꯣꯏꯗꯣꯏꯅꯦꯕ
ꯑ ꯑ
ꯂꯥꯏ ꯍꯔꯥꯎꯕꯒꯤ ꯃꯧꯅ ꯍꯥꯟꯕ ꯑꯗꯨꯗꯨ ꯀꯌꯥꯝ ꯂꯩꯕꯅꯦ
ꯑꯣ ꯑꯗꯨꯒ ꯍꯟꯗꯛ ꯑꯃ ꯚꯤꯗꯤꯑꯣ ꯌꯥꯝ ꯚꯥꯏꯔꯦꯜ ꯆꯠꯄꯗꯣ ꯈꯪꯕ ꯈꯨꯔꯥꯏꯒꯤꯗꯣ
ꯎꯝ ꯎꯝ
ꯑꯗꯨꯒꯤ ꯎꯝ ꯀꯩꯅꯣꯗꯣ ꯂꯥꯏ ꯑꯗꯨꯒꯤ ꯑꯩ ꯑꯦꯛꯖꯦꯛꯇꯤ ꯈꯪꯗꯦ ꯕꯁ ꯁꯤꯁꯦ ꯑꯩꯁꯨ ꯑꯗꯨꯝ ꯇꯥꯕꯅꯦꯕ ꯑꯗꯨꯗ ꯅꯨꯄꯤꯁꯤꯡꯅ ꯄꯨꯔꯤꯗꯅ
ꯑꯝ
ꯑ ꯑꯗꯨꯗꯣ ꯑꯩꯈꯣꯏ ꯀꯕꯨꯏꯒꯤ ꯂꯥꯏ ꯈꯔꯨꯝꯕꯗ ꯁꯦꯠꯅꯕ ꯐꯅꯛꯇꯣ ꯁꯦꯠꯄꯅꯦꯕ ꯂꯣꯏꯅꯃꯛ ꯋꯥꯏꯠ ꯀꯂꯔꯒꯤ ꯁꯦꯠꯄꯅꯦꯕ
ꯑꯥ ꯑꯥ
ꯎ ꯑꯗꯨꯗꯣ ꯑꯗꯨꯒꯤ ꯂꯥꯏꯒꯤ ꯃꯥꯏ ꯅꯨꯄꯤꯗꯣ ꯂꯒꯥꯏꯂꯣꯡꯗꯩꯅꯦ ꯍꯥꯏꯌꯦꯕ
ꯎꯝ ꯑꯗꯨꯃꯥꯏꯅ ꯍꯥꯏꯅꯕꯅꯦ ꯑꯗꯨꯒꯤ ꯁꯥꯎꯔꯒ ꯃꯥꯁꯦ ꯇꯣꯉꯥꯟꯅ ꯂꯩ ꯂꯥꯏꯐꯧ ꯄꯨꯟꯅ ꯄꯨꯗꯦꯅ ꯍꯥꯏꯗꯣ
ꯑꯣ
ꯑꯗꯨꯒꯤ ꯃꯥꯗꯣ ꯅꯨꯄꯤꯅ ꯄꯨꯕ ꯌꯥꯏ ꯃꯃꯥꯡꯗꯁꯨ ꯄꯨꯈ꯭ꯔꯦ ꯀ ꯍꯥꯏꯕꯅꯦꯕ
ꯑꯥ
ꯍꯥꯏꯗꯤ ꯃꯥꯒꯤ ꯂꯥꯏ ꯑꯅꯤ ꯄꯨꯟꯅ ꯄꯨꯃꯤꯟꯅꯕꯗꯣ ꯅꯨꯄꯥꯗꯨꯒ ꯄꯨꯟꯗꯕꯅꯦꯕ ꯃꯥꯗꯣ ꯃꯥꯒꯤ ꯅꯨꯄꯥꯗꯨꯅ ꯑꯇꯣꯞꯄ ꯅꯨꯄꯤ ꯑꯃ ꯂꯧꯕꯩ ꯍꯥꯏꯕ꯭ꯔꯥ ꯂꯣꯟꯕ ꯍꯥꯏꯕ꯭ꯔꯥ ꯃꯥꯁꯦ ꯁꯥꯎꯔꯒ ꯇꯣꯉꯥꯟꯅ ꯂꯩꯖꯩ ꯍꯥꯏꯕꯅꯦꯕ
ꯑꯣ
ꯑꯗꯨꯒꯤ ꯃꯣꯏ ꯑꯍꯨꯝ ꯁꯨꯕꯅꯦꯕ
ꯑꯣ ꯑꯗꯨꯗ ꯑꯩꯈꯣꯏ ꯀꯖꯤꯟ ꯈꯣꯏꯁꯨ ꯖꯒꯣꯏ ꯁꯥꯏꯌꯦꯕ ꯁꯕꯁꯨ ꯌꯥꯎꯔꯨ
ꯎꯝ ꯑꯗꯨ ꯄꯨꯔꯤꯕꯁꯤꯡꯗꯨꯗꯤ ꯎꯝ ꯃꯩꯇꯩꯅꯦ ꯑꯅꯝꯕ ꯍꯥꯏꯕꯅꯦꯕ ꯑꯗꯨꯗꯨꯒ ꯁꯦꯠꯄ ꯈꯣꯠꯄ ꯗ꯭ꯔꯦꯁꯀꯗꯨꯗꯤ ꯍꯥꯏꯗꯤ ꯎꯝ ꯍꯥꯏꯖꯕꯩ ꯋꯥꯅꯦ ꯃꯤꯅꯒꯗꯤ ꯄꯪꯇꯧ ꯇꯧꯕ ꯃꯥꯟꯕꯩ ꯋꯥꯅꯦꯕ ꯌꯥꯗ꯭ꯔꯗꯤ ꯌꯥꯗꯕꯅꯦꯕ ꯍꯥꯏꯗꯤ ꯃꯥꯏꯕ ꯃꯥꯏꯕꯗꯣ ꯃꯌꯥꯝ ꯋꯥꯔꯤ ꯁꯥꯟꯅꯔꯒ ꯌꯥꯗꯗꯤ ꯍꯥꯏꯗꯤ ꯐꯠꯂꯣꯏꯗꯕ ꯂꯩꯔꯒꯗꯤ ꯇꯧꯗꯕꯅꯦꯕ ꯑꯩ ꯌꯥꯕꯒꯤ ꯇꯧꯋꯅꯦꯕ ꯑꯗꯨꯗ ꯁꯨꯝ ꯃꯤꯅ ꯁꯨꯝ ꯈꯪꯕ ꯋꯥꯠꯄꯒꯤꯀꯣ ꯑꯦ ꯇꯧꯅꯗꯕ ꯑꯣꯏꯕꯗꯨꯗ ꯑꯦ ꯑꯗꯨꯗꯨꯗꯨꯗ ꯁꯨꯝ ꯍꯥꯏꯕꯩ ꯋꯥꯅꯦꯕ ꯑꯗꯨꯕꯨ ꯍꯧꯈ꯭ꯔꯕ ꯈꯨꯔꯥꯏ ꯈꯨꯟꯗꯨꯗ ꯀꯅꯥꯅ ꯇꯧꯅꯤꯡ ꯇꯧꯗꯣꯏꯅꯣ ꯅꯠꯇ꯭ꯔꯅꯦ ꯐꯠꯇꯕ ꯑꯣꯏꯔꯝꯃꯒꯗꯤ ꯑꯁ ꯑꯗꯨꯣ ꯃꯣꯏ ꯄꯨꯕꯗꯣ ꯋꯥꯗꯤ ꯋꯥꯔꯝꯅꯤ ꯃꯃꯤꯠ ꯂꯣꯏ ꯎꯏꯁꯜꯂꯒ ꯄꯨꯏꯗꯣ
ꯑꯗꯣ ꯑꯗꯨꯁꯨ ꯑꯉꯛꯄꯅꯤꯀꯣ ꯍꯥꯏꯗꯤ ꯀꯃꯥꯏꯅ ꯇꯧꯔꯤꯅꯣꯕ
ꯃꯥꯏ ꯃꯃꯥꯡꯗ ꯑꯃꯨꯛꯈꯛ ꯐꯠꯇꯦꯅ ꯇꯧꯈꯤꯕꯗꯨꯅ ꯂꯥꯏ ꯏꯁꯤꯡꯗ ꯊꯥꯗꯕꯩꯅꯦꯕ
ꯑꯣ
ꯂꯥꯏꯁꯦ ꯃꯈꯥꯗ ꯇꯥꯕ ꯐꯠꯇꯦ ꯍꯥꯏꯕꯅꯦꯕ ꯑꯗꯨꯗ ꯏꯁꯤꯡꯗ ꯊꯥꯗꯕꯩꯅꯦ
ꯑꯣ
ꯃꯈꯥ ꯇꯥꯕ ꯐꯠꯇꯦꯅ ꯐꯅ ꯉꯥꯎꯔꯁꯨ ꯈꯣꯠꯂꯁꯨ
ꯈꯖꯁꯤ ꯌꯥꯒꯥ ꯅꯃꯣꯏꯒꯤ ꯐꯣꯔꯁꯇꯣ ꯍꯥꯏꯗꯤ ꯀꯔꯤ ꯏꯅꯔꯖꯤꯅꯅꯣ ꯍꯣꯏ
ꯃꯃꯤꯠꯁꯨ ꯂꯣꯏ ꯎꯏꯁꯤꯜꯂꯒ ꯃꯤꯗꯣ ꯄꯗ꯭ꯔꯥꯛ ꯇꯥꯕꯅꯦ ꯍꯥꯏꯕ ꯎꯕꯗ
ꯎꯝ ꯍꯥꯏ ꯀꯣꯏꯁꯦ ꯀꯣꯏꯁꯦ ꯆꯂ ꯃꯣꯏ
ꯎꯝ ꯑꯗꯩꯗꯤ ꯃꯌꯥꯝ ꯁꯔꯥꯎ